ꯑꯣ ꯚꯥꯏ ꯇꯥꯗ꯭ꯔꯣ
ꯇꯥꯏꯌꯦ ꯇꯥꯏꯌꯦ ꯀꯩꯗꯧꯔꯝꯃꯤꯅꯣ ꯅꯪꯕꯣ
ꯑꯁ ꯑꯩ ꯍꯣꯁꯇꯦꯜꯗ ꯆꯥꯛ ꯄꯤꯌꯦꯅ ꯆꯥꯛ ꯂꯧꯔꯨꯕ ꯗꯨꯒ ꯏꯟꯁꯥꯡꯗꯨꯖꯨ
ꯁꯣꯏꯕꯨꯝ ꯏꯔꯣꯜ ꯂꯩꯔꯝꯃꯦ ꯑꯗ ꯂꯣꯛ ꯈꯔ ꯆꯦꯜꯂꯦꯕꯀꯣ ꯀꯥꯡꯍꯧꯒ ꯄꯤꯕ ꯁꯣꯏꯕꯨꯝ ꯏꯔꯣꯝꯕꯗꯨꯗꯤ ꯂꯧꯔꯛꯇ꯭ꯔꯦ ꯑꯗꯨꯒ ꯀꯥꯡꯍꯧꯕꯨꯗꯤ ꯄꯨꯈꯠꯂꯦꯑꯦ ꯇꯨ
ꯏꯃꯥꯟꯅꯕꯤ ꯈꯣꯏ ꯁꯤ ꯂꯩꯃꯤꯟꯅꯕꯖꯤꯡꯗꯨ ꯁꯨꯝ ꯍꯥꯏꯅꯔꯝꯃꯤꯕ ꯍꯥꯏꯗꯤ ꯏꯟꯁꯥꯡꯗꯣ ꯆꯥꯅꯤꯡꯇꯦ ꯑꯗꯨꯗꯨꯅ ꯁꯧꯒ꯭ꯔꯤ ꯀꯥꯡꯁꯣꯏ ꯑꯃ ꯊꯣꯡꯉꯒ ꯄꯥꯟ ꯑꯃ ꯏꯔꯣꯟꯖꯤꯔꯅ ꯍꯥꯏꯅꯔꯝꯃꯤ
ꯌꯥꯝ ꯍꯥꯎꯕ ꯏꯟꯖꯥꯡꯅꯤꯅꯦ ꯑꯗꯨꯗꯤ ꯑꯗꯨꯝ ꯅꯁꯥꯅ ꯆꯥꯅꯤꯡ ꯆꯥꯅꯤꯡꯕ ꯊꯣꯡꯉꯁꯨ ꯌꯥꯕ꯭ꯔꯣ ꯅꯣꯏ ꯍꯣꯁꯇꯦꯜꯗꯣ
ꯌꯥꯏ ꯑꯗꯨꯒꯤꯗꯤ ꯑꯗꯨꯝ ꯇꯧꯕꯗꯣ ꯄꯩꯁꯥ ꯉꯝꯃꯛꯇꯕꯩ ꯇꯧꯕꯋꯥꯅꯦꯕꯀꯣ ꯑꯗꯨꯒꯤꯗꯤ ꯀꯩꯝ ꯀꯥꯏꯗꯦ ꯊꯣꯡꯕ ꯌꯥꯏꯑꯕ
ꯅꯣꯏꯗ ꯇꯝꯒꯤꯕ ꯌꯣꯒꯗꯣ ꯀꯔꯥꯋꯥꯏꯗ ꯀꯃꯥꯏ ꯇꯧꯔꯒ ꯑꯦꯟꯇ꯭ꯔꯥꯁꯀ ꯌꯥꯝ ꯊꯥꯒꯣꯕ꯭ꯔꯥ ꯈꯣꯠꯄ꯭ꯔꯥꯅ ꯍꯪꯒꯦ ꯇꯧꯔꯝꯕꯅꯦ ꯑꯩꯁꯨ ꯇꯝꯊꯅꯤꯡꯕ
ꯑꯥ ꯅꯪ ꯇꯧꯊꯒꯦ ꯍꯥꯏꯔꯣ
ꯍꯣꯏ ꯑꯩ ꯇꯧꯅꯤꯡꯕ ꯑꯗꯨꯒꯤ ꯅꯪꯉꯣꯟꯗ ꯍꯪꯒꯦ ꯅꯪꯗꯤ ꯇꯧꯔꯨꯔꯕꯅꯤꯅ ꯈꯪꯉꯝꯃꯅꯤꯅ ꯍꯪꯉꯛꯏꯅꯦ
ꯌꯥꯏꯌꯦ ꯇꯧꯑꯣ ꯑꯗꯨꯝ ꯍꯥꯏꯗꯤ ꯏꯁꯥꯅ ꯑꯗꯨꯝ ꯍꯥꯟꯅꯒ ꯍꯥꯏꯗꯤ ꯏꯝꯄ꯭ꯔꯨꯚ ꯑꯗꯨꯝ ꯂꯥꯛꯄꯅꯦꯕ ꯑꯩ ꯍꯥꯏꯗꯤ ꯃꯃꯥꯡꯗ ꯑꯩ ꯀꯣꯛ ꯉꯥꯎꯕꯤ ꯈꯣꯠꯄ ꯌꯥꯝ ꯍꯧꯕꯗꯣ ꯌꯣꯒꯥ ꯁꯥꯟꯅꯕꯗꯒꯤ ꯏꯝꯄ꯭ꯔꯨꯞꯚ ꯌꯥꯝ ꯂꯥꯛꯑꯦ ꯍꯥꯏ ꯍꯥꯏꯗꯤ ꯍꯥꯏꯗꯤ ꯏꯁꯧꯒ ꯂꯥꯡꯕꯗꯨꯁꯨꯅꯦ ꯑꯗꯨꯝ ꯍꯟꯊꯕꯗꯨ ꯑꯣꯏꯌꯦꯕ ꯍꯥꯏꯗꯤ ꯑꯩ ꯃꯃꯥꯡꯗꯗꯤ ꯌꯥꯝ ꯊꯨꯅ ꯊꯨꯅ ꯁꯧꯒꯠꯄꯗꯨ ꯑꯣꯏꯕ ꯍꯧꯖꯤꯛ ꯀꯥꯟꯖꯤ ꯁꯥꯎꯕꯗꯤ ꯊꯨꯅꯕꯨꯗꯤ ꯁꯥꯎꯒꯜꯂꯦ ꯑꯩꯗꯣ ꯑꯗꯣ ꯍꯧꯖꯤꯛꯀꯥꯟꯖꯦ ꯍꯟꯗꯌꯦ ꯑꯩꯅ ꯈꯟꯖꯕꯗ ꯐꯩꯌꯦ ꯇꯧꯁꯜꯂꯣ ꯐꯛ ꯀꯥꯟꯅꯕꯅꯦ ꯌꯥꯝꯅ
ꯑꯗꯨꯗ ꯃꯣꯏ ꯑꯦꯠꯃꯤꯁꯟ ꯀꯌꯥꯗꯤ ꯀꯔꯝꯕ ꯃꯇꯝꯗ ꯇꯧꯅꯔꯛꯀꯅꯤ ꯀꯃꯥꯏ ꯀꯃꯥꯏ ꯇꯧꯒꯦ
ꯍꯧꯖꯤꯛꯁꯦ ꯑꯦꯛꯖꯥꯝ ꯊꯥꯅꯔꯤꯕ ꯑꯗꯨ ꯈꯔ ꯂꯩꯔꯒꯕꯨꯗꯤ ꯑꯁꯤ ꯑꯦꯛꯖꯥꯝ ꯊꯥ ꯂꯣꯏꯀꯥꯟꯗ ꯀꯧꯕ ꯍꯧꯔꯛꯑꯅꯤ ꯗꯤꯄ꯭ꯂꯣꯃꯥ ꯀꯩꯀꯩ ꯑꯗꯨꯝ ꯀꯥꯟꯗ ꯆꯪꯕ ꯌꯥꯅꯤ ꯗꯨꯝ
ꯑꯥ ꯂꯩꯕꯝ ꯆꯥꯕꯝꯒꯤꯗꯤ ꯏꯁꯥꯅ ꯇꯧꯖꯒꯗ꯭ꯔꯥ ꯅꯠꯇ꯭ꯔꯒ ꯚꯔꯥ ꯂꯧꯔ ꯂꯩꯗꯣꯏꯔ ꯀꯃꯥꯏ ꯇꯧꯒꯦ ꯅꯣꯏꯒꯤꯗꯨꯕꯣ
ꯂꯩꯚꯝ ꯆꯥꯚꯝꯁꯦ ꯑꯗꯨꯝ ꯍꯥꯏꯗꯤ ꯅꯪꯅ ꯌꯣꯒ ꯇꯧ ꯇꯥꯔꯗꯤ ꯍꯣꯁꯇꯦꯜꯗꯤ ꯃꯁꯥꯒꯤ ꯑꯗꯨꯝ ꯀꯝꯄꯜꯁꯔꯤ ꯑꯣꯏꯔꯅꯤꯕ
ꯑꯗꯨꯅ ꯔꯦꯟꯇ ꯂꯩꯇ꯭ꯔꯒꯁꯨ ꯌꯥꯅꯤ ꯍꯥꯏꯗꯤ ꯍꯣꯁꯇꯦꯜ ꯂꯩꯕꯅ ꯍꯦꯟꯅ ꯁꯦꯞꯁꯨ ꯑꯣꯏꯗꯅꯀꯣ
ꯑꯣꯏꯔꯣꯏ ꯑꯗꯨꯝ ꯑꯩꯅꯕꯨ ꯃꯤꯡ ꯀꯌꯥ ꯆꯪꯁꯤꯜꯂꯒꯗꯤ ꯏꯁꯥꯒꯤ ꯑꯗꯨꯝ ꯍꯣꯁꯇꯦꯜ ꯐꯪꯒꯗꯣꯏꯔꯕ ꯑꯩꯁꯦ
ꯐꯪꯗꯣꯏꯅꯦ ꯑꯗꯨꯝ
ꯐꯔꯦꯅꯦ ꯑꯗꯨꯗꯤ ꯑꯗꯣ ꯀꯩꯅꯣ ꯇꯧꯕ꯭ꯔꯣ ꯀꯩꯅꯦ ꯇꯧꯔꯝꯕꯗꯣ ꯑꯥ ꯗꯤꯄ꯭ꯂꯣꯃꯥꯗꯣ ꯇꯝꯊ ꯑꯥ ꯂꯣꯏꯔꯒ ꯃꯈꯥ ꯑꯗꯨꯝ ꯇꯝꯊꯕ ꯌꯥꯕ꯭ꯔꯥ ꯀꯃꯥꯏ ꯇꯧꯒꯦ ꯇꯝꯐꯝꯗꯤ
ꯌꯥꯏꯌꯦ ꯑꯗꯨꯝ ꯅꯪ ꯃꯥꯁꯇꯔ ꯇꯧꯊꯒꯦꯁꯨ ꯌꯥꯏꯌꯦ ꯅꯪꯅ ꯑꯄꯥꯝꯕꯅꯦ ꯑꯗꯨꯗꯤ ꯑꯗꯨꯒ ꯅꯪꯅ ꯑꯗꯨ ꯇꯧꯖꯔꯣꯏꯒꯦ ꯃꯤꯡ ꯆꯜꯂꯒ ꯑꯇꯣꯞꯄ ꯑꯦꯛꯖꯥꯝ ꯅꯨꯡ ꯊꯥꯖꯒꯦ ꯍꯥꯏꯔꯖꯨ ꯀꯩꯁꯨ ꯀꯥꯏꯗꯦꯕ ꯑꯗꯨꯗꯤ ꯑꯗꯨꯒꯤ ꯅꯪ ꯋꯥꯈꯜ ꯇꯥꯔꯦ ꯍꯧꯖꯤꯛꯀꯥꯟꯗꯤ ꯍꯥꯏꯕꯋꯥꯅꯦ ꯑꯗꯨꯝ ꯌꯣꯒꯖꯦ ꯍꯥꯏꯗꯤ ꯃꯤꯅ ꯂꯣꯏ ꯄꯥꯝꯅꯔꯕꯅꯦꯕ ꯑꯍꯥꯟꯕꯗꯗꯤ ꯌꯣꯒꯖꯦ ꯃꯤꯅꯒꯁꯨ ꯄꯥꯛ ꯈꯪꯅꯗꯕꯅꯦꯕꯀꯣ ꯍꯧꯖꯤꯛꯀꯥꯟꯗꯤ ꯌꯣꯒꯖꯦ ꯃꯤꯅ ꯄꯥꯝꯅꯔꯑꯝꯅꯦꯕ ꯀꯩꯅꯣ ꯍꯥꯏꯔꯀꯥꯟꯗ ꯌꯣꯒꯖꯤꯅ ꯑꯈꯣꯏꯗ ꯌꯥꯝꯅ ꯀꯥꯟꯅꯕ ꯌꯥꯝ ꯄꯤꯒ꯭ꯔꯦ ꯍꯥꯏꯗꯤ ꯂꯩꯔꯝꯃꯤꯕ ꯋꯥꯈꯜ ꯆꯔꯥꯡꯅꯕ ꯅꯨꯡꯉꯥꯢꯇꯕ ꯂꯩꯕ ꯃꯌꯥꯝꯖꯦ ꯍꯥꯢꯗꯤ ꯂꯣꯢꯅ ꯍꯟꯊꯍꯟꯕ ꯉꯝꯃꯤ ꯍꯥꯢꯕꯖꯦ ꯈꯪꯅꯔꯛꯑꯕꯅꯦꯕ ꯑꯌꯥꯝꯕꯅ ꯑꯗꯨ ꯈꯛꯇ ꯅꯠꯇꯅ ꯍꯛꯆꯥꯡꯖꯨ ꯐꯍꯜꯂꯦ ꯍꯥꯢꯕꯖꯦ ꯑꯗꯨꯒꯤ ꯑꯌꯥꯝꯕꯅ ꯍꯧꯖꯤꯛꯇꯤ ꯅꯍꯥ ꯈꯛꯇ ꯅꯠꯇꯅ ꯑꯍꯟꯖꯤꯡꯖꯨ ꯌꯥꯝꯅ ꯁꯥꯟꯅꯔꯕꯅꯦꯕ ꯍꯧꯖꯤꯛꯀꯥꯟꯗꯤ ꯑꯗꯨꯝ ꯅꯪꯅꯖꯨ ꯑꯗꯨꯝ ꯈꯪꯉꯝꯃꯅꯤ ꯍꯥꯢꯗꯤ ꯍꯧꯖꯤꯛꯀꯤ ꯑꯥ ꯌꯣꯒ ꯗꯦꯒ ꯇꯧꯔꯛꯏꯕ ꯈꯣꯠꯂꯤ ꯕ ꯁꯤ ꯃꯌꯥꯝꯖꯦ ꯅꯪꯖꯦ ꯎꯔꯝꯃꯅꯤ ꯑꯗꯨꯝ ꯀꯥꯟꯅꯕꯖꯦ ꯑꯩꯅ ꯍꯥꯢꯗ꯭ꯔꯒꯖꯨ
ꯎꯔꯤꯅꯤ ꯑꯗꯨꯝꯕꯗꯩꯅꯤꯅꯦ ꯌꯣꯒ ꯇꯧꯅꯤꯡꯉꯤꯁꯦ ꯁꯨꯝ ꯃꯤꯁꯤꯡꯁꯦ ꯂꯣꯢ ꯇꯝꯅꯔꯦ ꯀꯝꯄꯤꯇꯤꯁꯟ ꯆꯠꯇꯅ ꯈꯣꯠꯇꯅ ꯇꯣꯞ ꯃꯌꯥꯝꯁꯨ ꯌꯥꯎꯋꯤꯗꯅ
ꯎꯝ
ꯑꯗꯣ ꯅꯣꯢ ꯑꯣꯖꯥꯁꯤꯡꯗꯣ ꯑꯗꯨꯝ ꯅꯨꯡꯉꯥꯢꯕ꯭ꯔꯣ ꯇꯥꯛꯄ ꯀꯃꯥꯢ ꯇꯧꯒꯦ
ꯅꯨꯡꯉꯥꯢꯕꯅꯦ
ꯑꯣꯖꯥꯗꯤ ꯅꯨꯄꯥ ꯑꯣꯢꯕ꯭ꯔꯥ ꯅꯠꯇ꯭ꯔꯥ ꯅꯨꯄꯤ ꯑꯣꯢꯕ꯭ꯔꯥ ꯀꯃꯥꯢ ꯇꯧꯋꯤ
ꯈꯣꯢꯒꯤ ꯄ꯭ꯔꯦꯛꯇꯤꯀꯦꯜꯒꯤ ꯑꯣꯢꯅꯗꯤ ꯅꯨꯄꯥꯝꯒ ꯅꯨꯄꯤꯝꯒꯅꯦ ꯅꯨꯄꯥꯗꯨꯅ ꯑ ꯑꯈꯣꯢꯒꯤ ꯐꯤꯖꯤꯀꯦꯜꯖꯦ ꯑꯗꯨꯝ ꯑꯁꯃꯥ ꯀꯩꯀꯩꯖꯦ ꯇꯥꯢꯑꯦꯕꯀꯣ ꯑꯗꯨꯒ ꯅꯨꯄꯤꯅ ꯃꯦꯗꯤꯇꯦꯁꯟꯅꯦꯕ ꯇꯧꯔꯤꯖꯦ ꯑꯗꯣ ꯑꯩꯒꯤ ꯑꯣꯏꯅꯗꯤ ꯃꯤꯗꯤꯇꯦꯁꯟꯅ ꯑꯩꯒꯤ ꯑꯣꯢꯅꯗꯤ ꯍꯦꯟꯅ ꯑꯩꯉꯣꯟꯗ ꯆꯥꯟꯅꯕꯗꯣ ꯑꯣꯢꯍꯧꯕ ꯍꯥꯢꯗꯤ ꯏꯁ ꯈꯣꯢ ꯑꯣꯖꯥꯗꯣ ꯍꯩꯇꯦ ꯍꯥꯢꯕꯗꯤ ꯅꯠꯇꯦꯕ ꯈꯇꯪ ꯑꯩꯉꯣꯟꯗ ꯎꯝ ꯃꯥꯅ ꯇꯥꯛꯏꯗꯣ ꯐꯖꯅꯗꯤ ꯇꯥꯛꯄꯤ ꯑꯗꯨꯁꯨ ꯑꯩꯉꯣꯟꯗ ꯈꯔ ꯆꯥꯟꯅꯕ ꯍꯥꯢꯔꯗꯤ ꯃꯦꯗꯤꯇꯦꯁꯟꯗꯅ ꯍꯦꯟ ꯆꯥꯟꯅꯩꯌꯦꯕ ꯑꯗꯨꯅ ꯑꯗꯨꯝ ꯅꯨꯡꯉꯥꯢꯕꯅꯦ ꯑꯗꯣ
ꯀ꯭ꯂꯥꯁꯇꯤ ꯐꯖꯅ ꯑꯗꯨꯝ ꯇꯧꯕ꯭ꯔꯣ ꯀꯃꯥꯢ ꯇꯧ
ꯇꯧꯕꯅꯦ ꯀ꯭ꯂꯥꯁꯇꯤ ꯑꯗꯨꯝ ꯐꯖꯅ ꯀ꯭ꯂꯥꯁꯁꯦ ꯅꯨꯡꯉꯥꯢꯕꯅꯦ
ꯏꯃꯥꯟꯅꯕꯤ ꯑꯃꯁꯨ ꯃꯥ ꯑꯩꯉꯣꯟꯗ ꯍꯪꯉꯛꯑꯝꯕꯅꯦ ꯃꯥꯖꯨ ꯇꯧꯅꯤꯡꯉꯦ ꯈꯣꯠꯂꯦ ꯅꯪ ꯃꯤꯡ ꯆꯠꯂꯝꯗꯥꯢꯗ ꯍꯥꯏꯔꯛꯑꯣ ꯈꯣꯠꯂꯣ ꯃꯥ ꯁꯤꯗ ꯍꯣꯁꯇꯦꯜ ꯂꯩꯅꯕꯅ ꯍꯥꯡꯉꯛꯑꯝꯕꯅꯦ ꯑꯗ ꯑꯩꯅ ꯍꯣꯢ ꯅꯪ ꯑꯗꯨꯝ ꯃꯤꯡ ꯆꯜꯂꯝꯗꯥꯢ ꯑꯗꯨꯝ ꯍꯥꯢꯔꯛꯀꯦ ꯍꯧꯖꯤꯛ ꯍꯧꯖꯤꯛꯄꯨꯗꯤ ꯑꯦꯛꯖꯥꯝꯅꯨꯡ ꯊꯥꯔꯤꯕꯅꯤꯅꯅ ꯍꯥꯢꯒꯤꯕꯅꯤ
ꯃꯥꯗꯤ ꯗꯤꯄ꯭ꯂꯣꯃꯥ ꯇꯝꯙꯗꯣꯢꯔꯥ ꯅꯠꯇ꯭ꯔꯒꯅ ꯃꯥꯁꯇꯔ ꯑꯣꯢꯅ ꯇꯧꯗꯣꯢꯔꯣ ꯅꯃꯥꯟꯅꯕꯤꯗꯣ
ꯍꯥꯢꯗꯤ ꯑꯩꯈꯣꯢꯒꯤ ꯌꯣꯒꯒꯤ ꯑꯣꯢꯅꯅꯤꯀꯣ ꯀꯩꯅꯣꯖꯦ ꯌꯣꯒꯒꯤ ꯃꯔꯝꯗ ꯇꯝꯃꯛꯇ꯭ꯔꯒꯗꯤ ꯌꯥꯗꯦꯕ ꯆꯪꯕꯗꯣ ꯃꯥꯁꯇꯔ ꯇꯧꯊꯕꯗꯣ ꯑꯗꯨꯅ ꯌꯣꯒ ꯇꯧꯔꯛꯇꯕ ꯁꯨꯇꯝ ꯇꯝꯃꯛꯇꯕ ꯌꯣꯒꯒꯤ ꯃꯔꯛꯇ ꯇꯝꯃꯛꯇꯕ ꯑꯣꯢꯇꯥꯔꯒꯗꯤ ꯗꯤꯄ꯭ꯂꯣꯃꯥꯖꯦ ꯍꯥꯟꯅ ꯆꯪꯗꯣꯢꯅꯦꯕ ꯑꯗꯨꯅ ꯗꯤꯄ꯭ꯂꯣꯃꯥ ꯍꯥꯟꯅ ꯇꯧꯔꯅꯤ ꯃꯥꯢꯖꯨ
ꯑꯣ ꯗꯤꯄ꯭ꯂꯣꯃꯥꯖꯦ ꯇꯝꯙꯗ꯭ꯔꯒꯗꯤ ꯃꯥꯁꯇꯔꯗꯩ ꯇꯧꯕ ꯌꯥꯗꯦꯕ ꯑ ꯗꯤꯄ꯭ꯂꯣꯃꯥꯖꯦ ꯆꯍꯤ ꯑꯃ ꯑꯣꯢꯗꯣꯢꯔ ꯀꯃꯥꯢ ꯇꯧ
ꯊꯥ ꯍꯣꯢ ꯊꯥ ꯇꯔꯨꯛꯅꯦꯕꯀꯣ ꯗꯤꯄ꯭ꯂꯣꯃꯥꯖꯦ ꯑꯗꯨꯗ ꯊꯥ ꯇꯔꯨꯛ ꯍꯥꯢꯗꯤ ꯍꯥꯢꯗꯤ ꯗꯤꯄ꯭ꯂꯣꯃꯥ ꯌꯥꯎꯗ꯭ꯔꯗꯤ ꯌꯥꯗ꯭ꯔꯤꯖꯦ ꯀꯩꯒꯤꯅꯣ ꯍꯥꯢ ꯀꯥꯟꯗ ꯗꯤꯄ꯭ꯂꯣꯃꯥꯗ ꯇꯝꯃꯤꯕ ꯄꯣꯠꯁꯦ ꯃꯥꯁꯇꯔꯗ ꯂꯥꯛꯇꯣꯢꯅꯦꯕ ꯑꯗꯨꯅ ꯗꯤꯄ꯭ꯂꯣꯃꯥꯗ ꯇꯝꯃꯤꯕ ꯕꯦꯁꯤꯛ ꯑꯣꯢꯕꯖꯤꯡꯗꯣ ꯈꯪꯗ꯭ꯔꯒꯗꯤ ꯃꯥꯁꯇꯔꯗ ꯕꯛ ꯂꯥꯎꯅ ꯆꯪꯁꯤꯜꯂꯒꯗꯤ ꯑꯗꯨꯁꯨ ꯑꯃꯨꯛ ꯀꯥꯟꯅꯕꯝ ꯈꯪꯉꯣꯢꯗꯣꯢꯅꯤꯗꯅ ꯑꯗꯨꯅ ꯗꯤꯄ꯭ꯂꯣꯃꯥꯗꯣ ꯈꯪꯗꯕ ꯁꯨꯌꯥ ꯌꯥꯗꯦꯕ
ꯑꯗꯨꯅ ꯗꯤꯄ꯭ꯂꯣꯃꯥ ꯇꯝꯗ꯭ꯔꯗꯤ ꯌꯥꯗꯕ
ꯅꯨꯡꯉꯥꯏꯕꯔ ꯗꯤꯄ꯭ꯂꯣꯃꯥꯗꯤ ꯑꯦꯛꯖꯥꯝ ꯁꯦꯂꯦꯕꯁ ꯑꯗꯨꯝ ꯂꯥꯏꯕ꯭ꯔꯥ ꯂꯨꯕ꯭ꯔꯥ ꯑꯦꯛꯖꯥꯝ ꯀꯗꯤ ꯀꯃꯥꯏꯟ ꯇꯧꯒꯦ
ꯑꯦꯛꯖꯥꯝꯗꯤ ꯍꯥꯏꯕꯤꯔꯅꯨ ꯍꯥꯏꯔꯤꯌꯦ ꯑꯗꯨꯝ ꯍꯥꯏꯗꯤ ꯑꯈꯣꯏꯅ ꯍꯥꯟꯅ ꯁꯪꯁꯀ꯭ꯔꯤꯠꯁꯦ ꯇꯝꯃꯒ ꯂꯥꯛꯄ ꯅꯠꯇꯕꯅꯤꯅꯀꯣ ꯑꯗꯨꯅ ꯈꯔꯗꯤ ꯑꯗꯨꯝ ꯂꯨꯔꯦ ꯍꯥꯏꯇꯥꯔꯦ ꯂꯥꯏꯔꯤꯛ ꯈꯔ ꯄꯥꯗ꯭ꯔꯗꯤ ꯌꯥꯔꯔꯣꯏ ꯌꯣꯒ ꯇꯝꯃꯗꯤ
ꯏꯁ ꯇꯜꯂꯦꯃꯤ ꯑꯗꯨꯒꯤ ꯈꯟꯕꯗ ꯂꯥꯏꯔꯤꯛꯀ ꯄꯥꯅꯤꯡꯗ꯭ꯔꯦ ꯍꯥꯟꯅꯗꯩ ꯈꯔ ꯄꯥꯅꯤꯡꯗ ꯂꯩꯕꯒ ꯅꯣꯏ ꯁꯪꯁꯀ꯭ꯔꯤꯠ ꯀꯌꯥ ꯒ ꯌꯥꯎꯔꯛꯑꯗꯤ ꯀꯃꯥꯏꯅ ꯑꯃꯨꯛ ꯄꯥꯗꯣꯏꯅꯣ ꯄꯥꯕꯕꯨ ꯊꯣꯛꯇꯧ ꯃꯥꯟꯗꯦꯗ ꯑꯩ
ꯑꯗꯨꯕꯨꯗꯤ ꯈꯣꯏ ꯑꯣꯖꯥꯖꯤꯡꯅ ꯑꯗꯨꯝ ꯍꯥꯏꯗꯤ ꯒꯥꯏꯗ ꯂꯥꯏꯟ ꯇꯧꯕꯤꯕꯅꯦ ꯍꯥꯏꯗꯤ ꯍꯥꯏ ꯑꯗꯨꯝ ꯗꯤꯄ꯭ꯂꯣꯃꯥꯗꯀꯣ ꯑꯗꯨꯝ ꯄꯥꯕ ꯊꯣꯛꯉꯥꯏꯅ ꯐꯖꯅ ꯇꯥꯛ ꯄꯤꯕꯗꯨ ꯑꯣꯏꯕꯅꯤ ꯍꯥꯏꯗꯤ ꯑꯈꯣꯏꯅ ꯁꯪꯁꯀ꯭ꯔꯤꯠꯇꯣ ꯄꯥꯕ ꯊꯣꯛꯇꯦ ꯍꯥꯏꯔꯒꯁꯨ ꯃꯈꯥꯗ ꯏꯪꯂꯤꯁ ꯃꯌꯦꯛꯅ ꯑꯗꯨꯝ ꯏꯕꯅꯦꯕ ꯑꯈꯣꯏꯅ ꯄꯥꯊꯣꯛꯀꯗꯕ ꯃꯑꯣꯡꯗ
ꯑꯗꯨꯅ ꯑꯗꯨꯝ ꯅꯪ ꯁꯪꯁꯀ꯭ꯔꯤꯠ ꯑꯩꯖꯨ ꯁꯪꯁꯀ꯭ꯔꯤꯠꯇ ꯄꯥꯕ ꯗꯨꯃꯛꯇꯤ ꯏꯪꯂꯤꯁꯇꯨꯅꯦꯕ ꯄꯥꯔꯤꯖꯦ ꯑꯩꯖꯨ ꯃꯈꯥꯒꯤ ꯑꯗꯣ ꯅꯪꯅ ꯁꯪꯁꯀ꯭ꯔꯤꯠꯇꯨꯁꯨ ꯑꯩ ꯍꯩꯇꯦ ꯍꯥꯏꯔꯒꯖꯨ ꯃꯥꯒꯤ ꯎꯝ ꯃꯤꯅꯤꯡ ꯃꯤꯅꯤꯡ ꯄꯤꯕꯅꯦ ꯃꯤꯅꯤꯡꯗꯣ ꯈꯛ ꯐꯥꯔꯒ ꯑꯗꯨꯝ ꯏꯕꯗꯣ ꯑꯦꯛꯖꯥꯝꯗ ꯗꯨꯝ ꯃꯥ꯭ꯔꯛ ꯐꯪꯕꯅꯦꯕ ꯑꯗꯨꯒꯤꯗꯤ ꯀꯩꯝ ꯈꯜꯂꯨꯅꯨ ꯅꯪ ꯇꯝꯅꯤꯡꯉꯗꯤ
ꯈꯪꯗꯦꯅꯦ ꯇꯝꯒꯩ ꯇꯝꯗꯔꯒ ꯑꯃꯨꯛ ꯈꯪꯂꯨ ꯂꯨ ꯂꯩꯔꯝꯗꯣꯏ ꯖꯥꯠꯂ ꯈꯜꯂꯤꯅꯦ
ꯑꯗꯨ ꯌꯦꯡꯉꯣ ꯍꯥꯏꯗꯤ ꯀꯥꯟꯅꯕꯅꯦ
ꯀꯥꯟꯅꯩ ꯇꯧꯅꯤꯡꯗꯅ ꯑꯩ ꯅꯉꯣꯟꯗ ꯍꯪꯉꯛꯏꯁꯤꯅꯤ ꯀꯃꯩ ꯀꯃꯩ ꯀꯃꯥꯏꯟ ꯇꯧꯗꯣꯏꯅꯣꯅ ꯅꯣꯏꯅ ꯈꯥꯒ ꯕꯤꯇꯤꯑꯦꯖ ꯆꯠꯄꯩ ꯈꯣꯠꯄꯩꯒ ꯊꯥꯒꯠ ꯂꯛꯄꯗꯣ ꯎꯕꯗ ꯁꯥꯟꯅꯕꯩꯒ ꯊꯥꯔꯛꯄꯗꯣ ꯎꯕꯗ ꯑꯩꯗꯤ ꯁꯥꯟꯅꯅꯤꯡꯕꯅ ꯍꯥꯟꯅ ꯇꯝꯃꯤꯟꯅꯔꯝꯕꯖꯨ ꯈꯜꯂꯛꯏ
ꯑꯩꯖꯨ ꯁꯤ ꯍꯧꯖꯤꯛ ꯍꯧꯖꯤꯛ ꯁꯦ ꯊꯕꯛ ꯈꯔ ꯆꯤꯜꯂꯤꯕ ꯁꯤ ꯆꯤꯜꯂꯤꯖꯤ ꯌꯨꯝ ꯀꯨꯝꯃꯛꯑ ꯃꯠ ꯇꯨꯡꯗꯗꯤ ꯌꯣꯒ ꯁꯥꯟꯅꯒꯦꯅ ꯈꯜꯂꯤꯝꯅꯦꯕ ꯌꯣꯒꯥ ꯁꯥꯟꯅꯗꯕ ꯑꯩ ꯐꯅ꯭ꯌꯥꯝ ꯀꯨꯏꯔꯦꯕ ꯑꯦꯛꯖꯥꯝ ꯃꯅꯨꯡꯒꯤ ꯑꯃꯨꯛ ꯁꯥꯟꯅꯗ꯭ꯔꯦ ꯑꯗꯨꯏ ꯃꯃꯥꯡꯗ ꯑꯃꯨꯛ ꯗꯤꯖꯥꯔꯇꯦꯁꯟ ꯀꯩꯒꯩ ꯇꯧꯁꯟꯒꯤꯕꯒꯤ ꯑꯗꯨꯁꯨ ꯑꯃꯨꯛ ꯁꯥꯟꯅꯗ꯭ꯔꯦꯕ ꯑꯗꯨꯅ ꯈꯜꯂꯤꯕꯅꯦ ꯑꯩꯁꯨ
ꯑꯗꯨ ꯅꯣꯏ ꯏꯟꯇ꯭ꯔꯟꯒ ꯆꯠꯄ ꯈꯣꯠꯄꯗꯤ ꯊꯥꯕ꯭ꯔꯣ ꯃꯣꯏꯗꯤ ꯀꯃꯥꯏꯟ ꯇꯧꯋꯤ ꯗꯤꯄ꯭ꯂꯣꯃꯥꯁꯨ ꯇꯧꯔꯛꯀꯗꯣꯏꯔꯥ
ꯗꯤꯄ꯭ꯂꯣꯃꯥꯗ ꯗꯨꯝ ꯏꯟꯇ꯭ꯔꯟ ꯆꯠꯄꯒꯤ ꯊꯥꯏ ꯍꯥꯏꯗꯤ ꯅꯪꯅꯅꯦ ꯀꯩꯒꯨꯝꯕ ꯃꯥꯁꯇꯔ ꯇꯧꯊꯣꯛꯏꯁꯤꯅ ꯍꯦꯟꯅ ꯈꯪꯅꯕ ꯄꯤ ꯑꯩꯆ ꯗꯤ ꯀꯩꯀꯩ ꯇꯧꯅꯤꯡꯅꯕꯅꯦꯕꯀꯣ ꯑꯗꯨꯒ ꯅꯪꯅ ꯌꯣꯒꯥ ꯏꯟꯁꯇ꯭ꯔꯛꯇꯔ ꯑꯃ ꯑꯣꯏꯒꯦ ꯍꯥꯏꯗꯤ ꯃꯤꯉꯣꯟꯗ ꯁꯨꯝ ꯇꯥꯛꯄꯒꯤ ꯑꯣꯏꯖꯒꯦ ꯅꯊꯟꯗꯒꯩ ꯍꯩꯖꯕ ꯍꯩꯖꯅꯕ ꯇꯧꯕ ꯑꯣꯏꯒꯦ ꯍꯥꯏꯔꯒꯗꯤ ꯅꯪ ꯗꯤꯄ꯭ꯂꯣꯃꯥꯗ ꯑꯗꯨꯝ ꯌꯥꯔꯦꯕ ꯑꯗꯨꯒꯤ ꯑꯣꯏꯅꯗꯤ ꯑꯗꯨ ꯄꯔꯐꯦꯛ ꯑꯣꯏꯕ ꯌꯥꯝ ꯄꯔꯐꯦꯛ ꯑꯣꯏꯕ ꯌꯥꯝ ꯍꯦꯟꯅ ꯈꯪꯕ ꯍꯥꯏꯔꯒꯗꯤ ꯑꯃꯨꯛ ꯕꯥꯏꯑꯣꯃꯦꯀꯥꯅꯤꯛꯁ ꯀꯩꯀꯩ ꯃꯌꯥꯝ ꯂꯧꯔꯛꯄꯅꯤꯅꯀꯣ ꯍꯥꯏꯗꯤ ꯁꯣꯟꯗ ꯌꯣꯒ ꯁꯥꯟꯅꯅꯤꯡꯉꯦ ꯌꯣꯒ ꯇꯧꯅꯤꯡꯉꯦꯅ ꯍꯦꯛꯇ ꯃꯤꯗ ꯄꯥꯡꯇꯥꯛꯇ ꯇꯥꯛꯄ ꯌꯥꯗꯦꯕ ꯍꯥꯏꯗꯤ ꯅꯪꯒꯤ ꯂꯥꯏꯅꯗꯨꯢ ꯃꯇꯨꯡ ꯏꯟꯅ ꯇꯥꯛꯂꯛꯇꯣꯏꯅꯤ ꯑꯗꯒꯤ ꯅꯪꯅ ꯁꯔꯨꯒꯨꯝꯕ ꯊꯦꯛꯄ ꯈꯣꯠꯄ ꯌꯥꯗꯕꯒꯨꯝꯕꯗꯣ ꯌꯥꯝꯅ ꯇꯧꯁꯟꯕ ꯌꯥꯗꯦꯕ ꯍꯥꯏꯗꯤ ꯑꯗꯨꯝ ꯃꯥꯏ ꯃꯥꯥꯏꯒꯤ ꯅꯪꯒꯤ ꯏꯁꯇ꯭ꯔꯛ ꯆꯔꯒ ꯏꯁꯇ꯭ꯔꯛꯆꯔꯒ ꯑꯗꯨꯝ ꯃꯥꯟꯅꯕ ꯅꯠꯇꯦꯗꯅ ꯑꯗꯨꯢ ꯃꯇꯨꯡ ꯏꯟꯅ ꯑꯗꯨꯝ ꯇꯥꯛꯄ ꯃꯑꯣꯡꯁꯨ ꯑꯗꯨꯝ ꯈꯦꯠꯅꯩꯌꯦꯕ
ꯑꯗꯨꯃꯥꯏ ꯇꯧꯋꯦ ꯍꯥꯏꯗꯤ ꯌꯣꯒꯁꯦ ꯍꯥꯏꯗꯤ ꯃꯤꯅꯗꯤ ꯈꯪꯗ ꯃꯤꯅꯗꯤ ꯌꯣꯒꯥ ꯁꯥꯟꯅꯔꯒ ꯑꯥ ꯅꯌꯥꯡ ꯀꯪꯗ꯭ꯔꯤ ꯀꯩꯒꯤꯅꯣ ꯀꯥꯏꯅ ꯍꯥꯏꯕ ꯃꯤ ꯌꯥꯎꯋꯦꯕ
ꯎꯝ
ꯑꯗꯣ ꯃꯣꯏꯅ ꯈꯜꯂꯤꯖꯤꯅ ꯌꯣꯒꯥ ꯁꯥꯟꯅꯔꯗꯤ ꯍꯦꯛꯇ ꯏꯌꯥꯡ ꯀꯪꯒꯗꯕꯣꯢ ꯎꯏꯕ ꯑ ꯁꯤꯁꯦ ꯃꯤꯁꯑꯟꯗ꯭ꯔꯁ ꯇꯦꯟꯗꯤꯡꯅꯦꯕ ꯀꯣ ꯑꯗꯣ ꯌꯣꯒꯥ ꯁꯥꯟꯅꯩꯖꯤꯗꯤ ꯍꯛꯆꯥꯡ ꯁꯥꯖꯦꯜ ꯍꯥꯏꯗꯤ ꯍꯛꯆꯥꯡ ꯐꯅꯕꯅꯦꯕ ꯁꯥꯟꯅꯩ ꯄꯣꯠꯁꯤꯗꯤ ꯑꯗꯨ ꯃꯤꯒꯤ ꯑꯣꯏꯕ ꯀꯟꯁꯦꯞꯇꯗꯤ ꯌꯣꯒꯥ ꯁꯥꯟꯅꯔꯒ ꯃꯌꯥꯡ ꯀꯪꯉꯦ ꯍꯥꯏꯕ ꯋꯥꯈꯜꯗ ꯄꯨꯨꯏꯌꯦꯕ ꯑꯗꯨ ꯏꯌꯥꯡ ꯀꯪꯕ ꯍꯥꯏꯁꯦ ꯍꯣꯏ ꯁꯥꯟꯅꯔꯒ ꯑꯈꯣꯏꯅ ꯗꯥꯏꯠ ꯅꯨꯡ ꯁꯦꯝꯃꯒ ꯕꯨꯗꯤ ꯀꯪꯉꯛꯀ ꯑꯗꯨ ꯅꯠꯇꯗꯅ ꯌꯣꯒꯥ ꯁꯥꯟꯅꯔꯦ ꯍꯥꯏꯔꯒ ꯗꯥꯏꯠꯇ ꯑꯃꯨꯛ ꯁꯦꯝꯗ꯭ꯔꯒꯗꯤ ꯑꯃꯨꯛ ꯐꯔꯛ ꯇꯥꯏ ꯑꯦꯕ ꯃꯅꯥ ꯃꯁꯤꯡꯅ ꯑꯌꯥꯝꯕ ꯆꯥꯔꯛꯑꯅꯤ ꯌꯣꯒꯥ ꯁꯥꯥꯟꯅꯔꯗꯤ
ꯐꯔꯅꯦ ꯑꯗꯣ ꯑꯩ ꯀꯩꯅꯣ ꯇꯧꯔꯒꯦ ꯑ ꯌꯨꯝꯒ ꯑꯃꯗ ꯈꯟꯅꯔꯛꯈꯤꯒꯦ ꯑꯗꯨꯒ ꯑꯩ ꯇꯧꯅꯤꯡꯉꯀꯥꯟꯗ ꯅꯪꯉꯣꯟꯗ ꯑꯗꯨꯝ ꯄꯥꯎ ꯐꯥꯎꯔꯛꯑꯒꯦꯀꯣ
ꯑꯣꯏ ꯌꯥꯏ ꯌꯥꯏ
ꯊꯝꯃꯦ ꯊꯝꯃꯦ